ꯋꯥ ꯉꯥꯡꯉꯛꯑꯣ ꯅꯪ ꯃꯤ ꯋꯥ ꯉꯥꯡꯉꯛꯑꯣ ꯌꯥꯅꯤ
ꯀꯩꯒꯤꯅꯣ ꯅꯣꯏꯅꯥ ꯉꯥꯅꯩ ꯅꯪ ꯉꯥꯡꯎꯅꯦ ꯑꯩ ꯇꯥꯒꯦꯅꯦ
ꯇꯦ ꯅꯪꯅ ꯍꯦꯟꯅ ꯉꯥꯡꯕ ꯍꯦꯟꯒꯗꯕꯅꯦ ꯑꯩꯉꯣꯟꯗꯒꯤ ꯀꯩꯒꯤꯅꯣ ꯍꯥꯏꯕꯗ ꯁꯤ ꯅꯪꯒꯤ ꯊꯥꯔꯇꯤ ꯄꯔꯁꯦꯟ ꯊꯥꯔꯇꯤ ꯄꯔꯁꯦꯟ ꯌꯧꯗ꯭ꯔꯗꯤ ꯅꯪꯒꯤꯗꯣ ꯏꯟꯚꯦꯂꯤꯠ ꯑꯣꯏꯅ ꯆꯠ ꯆꯈꯤꯗꯣꯏꯅꯦꯕ ꯑꯗꯨꯒ ꯉ ꯃꯈꯣꯟ ꯇꯥꯏꯌꯦ ꯕꯦꯛꯒ꯭ꯔꯥꯎꯟ ꯅꯣꯏꯁꯇꯣ
ꯑꯩ ꯌꯥꯗꯕ
ꯍ ꯍꯣ ꯍꯣ
ꯎꯝ
ꯑꯣ ꯑꯁꯤꯒꯤ ꯑ
ꯑꯥ ꯕꯦꯛꯒ꯭ꯔꯥꯎꯟ ꯅꯣꯏꯁꯇꯣ ꯌꯥꯔꯗꯤ ꯌꯥꯎꯍꯟꯗꯕꯤꯗ
ꯌꯥꯎꯔꯔꯣꯏ ꯌꯥꯎꯔꯔꯣꯏ ꯃꯩꯁꯨ ꯃꯨꯠꯈ꯭ꯔꯦ ꯅꯣꯏꯁꯨ ꯃꯨꯠꯈ꯭ꯔꯕꯣ
ꯑꯈꯣꯏꯁ ꯑꯈꯣꯏ ꯃꯩ ꯂꯥꯛ ꯄꯃꯥꯜꯂꯦ
ꯑꯦ ꯉꯁꯥꯏꯗꯒꯤ ꯂꯥꯛꯇꯦ꯫ ꯇꯣꯝꯕꯤ ꯆꯤꯆꯦ ꯀꯧꯔꯛꯈꯤꯅꯣ꯫ ꯃꯩ ꯉꯁꯥꯏꯗꯒꯤ ꯂꯥꯛꯇꯧꯔꯣ ꯉꯍ ꯇꯪ ꯂꯥꯛꯑꯝꯃꯤ ꯑꯗꯨꯗꯒꯤ ꯂꯥꯛꯇꯦ꯫
ꯑꯩꯈꯣꯏ ꯑꯩꯈꯣꯏꯒꯤ ꯀꯩꯅꯣꯗꯁꯨ ꯂꯥꯏꯟ ꯑꯃꯗꯁꯨ ꯂꯥꯛꯇꯤꯌꯦ ꯑꯗꯣ ꯑꯗꯣ ꯅꯪ ꯁꯤꯒꯤ ꯃꯤ ꯋꯥꯁꯦ ꯅꯪꯅ ꯉꯥꯡꯒꯗꯕꯅ ꯍꯥꯏꯕ꯫
ꯑꯩꯅ ꯉꯥꯡꯏ ꯃꯤꯋꯥ ꯁꯤ ꯀꯩ ꯑꯥ ꯑꯦꯛꯖꯥꯝꯅꯤ ꯈꯪꯕ꯭ꯔꯥ ꯑꯦꯛꯖꯥꯝꯖꯦ ꯀꯩꯅꯣꯗꯪꯅꯦꯕ ꯗꯦꯠ ꯑꯦꯠꯇꯩꯅꯦꯕ ꯗꯦꯠ ꯑꯦꯠꯇꯩꯅꯦꯕ ꯀꯨꯏꯗ꯭ꯔꯦꯗꯅ ꯍꯌꯦꯡ ꯍꯪꯆꯤꯠꯇꯪ ꯉꯥꯏꯔꯦ꯫ ꯗꯅ
ꯃꯊꯪ ꯊꯥꯒꯤ
ꯍꯣꯏ ꯑꯗꯨꯗꯨꯒ ꯑꯝꯇ ꯍꯧꯗꯔꯤ ꯍꯥꯏꯕ ꯅꯣꯁꯇ ꯄꯥꯎ ꯁꯦꯝꯕ ꯂꯣꯏꯗꯔꯤ ꯍꯥꯏꯕ
ꯅꯪ ꯀꯩ ꯇꯧꯏꯅꯣ
ꯑꯗꯨꯒ ꯇꯥꯑꯣꯃꯦ ꯑꯗꯨꯗꯨꯒꯅꯦ ꯀꯩꯅꯣ ꯇꯧꯒꯗꯕꯅꯦ ꯍꯥꯏꯕ ꯩ ꯄꯦꯄꯔ ꯑꯃꯗꯤꯗꯤ ꯁꯨꯁꯈꯪ ꯈꯪꯗꯦ ꯍꯥꯏꯗꯤ ꯑꯩ ꯀ꯭ꯂꯥꯁꯁꯨ ꯌꯥꯎꯗꯦ ꯀꯝꯄ꯭ꯌꯨꯔ ꯇꯔꯒꯤ ꯀꯝꯄ꯭ꯌꯨꯇꯔ ꯒꯤꯅꯦꯕꯀꯣ ꯑꯗꯨꯗꯣ ꯍꯥꯏꯗꯤ ꯌꯥꯝ ꯚꯥꯁ ꯌꯥꯝ ꯆꯥꯎꯋꯦꯕꯣ ꯀꯩꯅꯣꯗꯣ ꯁꯤꯂꯦꯕꯁꯇꯣ ꯑꯗꯨ ꯗꯨꯒ ꯀꯩ ꯍꯪꯉꯛꯛꯇꯣꯏꯅꯣ ꯀꯩ ꯍꯪꯉꯛꯇꯣꯏꯅꯣ ꯈꯪꯗꯕꯗꯣ ꯑꯗꯨꯃꯥꯏꯅ ꯇꯧ ꯂꯩꯔꯦ ꯀꯃꯥꯏꯅ ꯇꯧꯗꯅꯣ ꯈꯪꯗꯦ
ꯑꯁ ꯀꯩꯅꯣ ꯅꯪ ꯍꯦꯟꯃꯟꯗ꯭ꯔꯣ ꯈꯔ꯫
ꯑꯗꯨꯒꯅꯦ ꯑꯩ ꯃꯃꯥꯡꯒꯤ ꯁꯦꯃꯤꯁꯇꯔꯗꯣ ꯄꯥꯁ ꯇꯧꯋꯦꯕꯀꯣ
ꯎꯝ꯫
ꯑꯩꯗꯣ ꯑꯩꯅ ꯈ꯭ꯋꯥꯏꯗꯒꯤ ꯅꯨꯡꯉꯥꯏꯇꯦ ꯍꯥꯏꯕ ꯁꯕꯖꯦꯛꯇꯣ
ꯑꯝ
ꯈꯋꯥꯏꯗꯒꯤ ꯅꯨꯡꯉꯥꯏ ꯍꯥꯏꯕ ꯁꯕꯖꯦꯛꯇꯨꯗ ꯃꯥꯛ ꯑꯅꯤ ꯑꯍꯨꯝꯗꯪ ꯈꯦꯠꯅꯕꯅꯤ
ꯍꯩꯃ ꯍꯩꯃ
ꯃꯥꯔꯛ ꯄꯤꯔꯛꯏꯅꯦ ꯍꯥꯏꯕ ꯈ꯭ꯋꯥꯏꯗꯒꯤ ꯅꯨꯡꯉꯥꯏꯇꯕ ꯁꯕꯖꯦꯛꯇꯨꯅ ꯏꯕꯨꯗꯤ ꯏꯔꯝꯃꯤꯅꯦꯕ ꯑꯗꯣ ꯑꯦ ꯄꯥꯁ ꯃꯥꯥꯔꯛ ꯇꯧꯅꯕ ꯏꯔꯝꯃꯁꯨ ꯃꯥꯛ ꯇꯣ ꯄꯤꯔꯛꯅꯤ ꯈꯪ ꯊꯥꯖꯗꯕ ꯑꯣꯖꯥ ꯉꯥꯛꯇꯅꯦꯕ ꯑꯗꯨꯗꯨꯒ ꯑꯗꯨ ꯐꯖꯅꯅꯦ ꯃꯥꯔꯛꯇꯣ ꯏꯐꯪ ꯐꯪꯉꯤ
ꯑꯗꯨꯅꯦ ꯑꯗꯨ ꯑꯃ ꯑꯩꯒꯤꯁꯨ ꯑꯗꯨꯃꯥꯏꯅ ꯇꯧꯒꯤꯕꯗꯤ ꯌꯥꯎꯒꯤꯌꯦ ꯑꯗꯨ ꯀꯩꯅꯣ ꯏꯕꯦꯝꯃ
ꯁꯦ ꯏꯁꯄꯦꯁꯦꯂꯥꯏꯖꯟ ꯁꯕꯖꯦꯛꯇꯣ ꯑꯗꯨꯗꯣ ꯅꯨꯡꯉꯥꯏꯅ ꯇꯧꯔꯝꯕꯅꯦꯕ ꯑꯗꯨꯒ ꯑꯗꯨꯗꯨꯒ ꯃꯥꯔꯛꯇꯨ ꯀꯩꯁꯨ ꯌꯥꯝ ꯈꯦꯠꯅꯗꯦ ꯍꯥꯏꯕ ꯃꯔꯤ ꯃꯉꯥꯃꯨꯛꯇꯪ ꯈꯦꯠꯅꯩ ꯍꯥꯏꯕ ꯃꯥꯔꯛ ꯌꯥꯝ ꯀꯩꯅꯣ ꯇꯧꯗꯧꯕ ꯁꯞꯖꯦꯛꯇꯨꯔꯣ
ꯐꯖꯔꯦꯅꯦ ꯍꯟꯗꯛꯀꯤꯁꯤꯅ ꯀꯃꯥꯏꯅ ꯇꯧꯕ
ꯄꯨꯔꯥ ꯍꯟꯗꯛꯀꯤꯁꯤ ꯈꯪꯗꯦ ꯍꯟꯗꯛꯀꯤ ꯑꯇꯣꯞꯄ ꯄꯦꯄꯔꯗꯤ ꯈꯔ ꯐꯔ ꯈꯔ ꯈꯔ ꯄꯥꯅꯤꯡꯉꯥꯏ ꯌꯥꯎꯔꯤꯕꯀꯣ ꯑꯗꯨꯗꯨꯒ ꯄꯥꯕꯕꯨꯗꯤ ꯍꯧꯗ꯭ꯔꯤ ꯀꯣ ꯇꯁꯦꯡꯅ ꯍꯧꯗ꯭ꯔꯤ ꯄꯥꯕꯗꯤ ꯅꯦꯛꯁ ꯋꯤꯛꯇꯇꯩ ꯍꯧꯗꯣꯏꯅꯦ
ꯎꯝ ꯀꯥꯔꯤ ꯅꯛꯁꯜꯂꯒ
ꯎ ꯍꯣꯏ ꯑ ꯄꯥꯅꯤꯡꯗꯦ ꯉꯁꯤ ꯅꯣ ꯎ ꯉꯁꯤ ꯈꯔ ꯍꯣꯔꯦꯟꯗꯩ ꯂꯥꯛꯑꯗꯤ ꯅꯣꯠꯁ ꯈꯔ ꯁꯦꯝꯗꯣꯏꯅꯦ ꯄꯦꯄꯔ ꯑꯃꯒꯤ ꯑꯗꯨꯒ ꯄꯦꯄꯔ ꯑꯃꯗꯤ ꯃꯥ ꯑꯩꯅ ꯈ꯭ꯋꯥꯔꯗꯤ ꯈꯪꯡꯅꯦ ꯍꯥꯏꯕ ꯄꯦꯄꯔꯗꯣ ꯑꯗꯨꯗꯨꯅ ꯑꯃꯨꯛ ꯀꯩꯅꯣ ꯇꯧꯅꯤ ꯍꯥꯏꯌꯦ ꯀꯩꯅꯣ ꯑꯣꯟꯆꯪꯒꯤ ꯀ꯭ꯂꯁ ꯇꯧꯅꯤ ꯍꯥꯏꯌꯦꯕ ꯑꯌꯨꯛꯇ ꯑꯗꯨ ꯆꯠ ꯇꯣꯏꯅꯦ
ꯀꯃꯥꯏ ꯇꯣꯏꯅꯣ ꯑꯗꯨꯅ
ꯈꯪꯗꯦ ꯀꯃꯥꯏ ꯇꯌꯥ ꯉꯥ ꯀꯔꯤ ꯑꯥꯏꯑꯦ ꯁꯤꯗꯛ ꯂꯣꯏꯈꯤꯕ ꯈꯣꯏꯔ ꯑꯩ ꯈꯤꯇꯪ ꯂꯣꯏꯈꯤꯕ ꯈꯣꯏꯔꯝꯕꯗꯅꯦ ꯑꯩ ꯋꯥꯔꯕꯅꯦ ꯑꯩ ꯇꯜꯂꯕꯅꯦ ꯄꯦꯄꯔꯁꯦ ꯑꯩꯅ ꯄꯥꯝꯃꯁꯨ ꯅꯠꯇꯦ ꯂꯣꯏꯕꯁꯤꯅꯦ ꯑꯩꯅ ꯂꯥꯏ ꯈꯣꯏꯔꯝꯃꯤ ꯑꯦ
ꯑꯗꯨꯕꯨꯗꯤ ꯄꯥꯝꯗꯕ ꯑꯩꯅ ꯅꯪ ꯀꯩꯅꯣ ꯇꯧꯔꯤꯗꯣ
ꯑꯩꯅ ꯄꯥꯝꯗꯕꯩꯅꯦꯕ ꯑꯩꯅ ꯄꯥꯝꯕ ꯑꯣꯏꯔꯒꯗꯤ ꯖꯤꯅꯥ ꯍꯩꯇꯁꯨ ꯑꯩ ꯄꯥꯖꯔꯒꯦꯕ ꯍꯣꯠꯆꯔꯒꯦꯕ ꯈꯔꯒ ꯄꯥꯡꯒ ꯑꯩꯅ ꯍꯧꯖꯤꯛ ꯈꯜꯂꯤꯁꯦ ꯀꯩꯝ ꯈꯟꯗꯦ ꯃꯥꯔꯛ ꯐꯪꯕ ꯐꯪꯗꯕ ꯄꯥꯁ ꯃꯥꯔꯛ ꯐꯪꯕ ꯗꯨꯇꯪꯅꯦ ꯑꯩꯅ
ꯎꯝ ꯑꯗꯨꯗꯤ
ꯑꯩ ꯑꯗꯨꯇꯪꯅꯦ ꯑꯩ ꯍꯧꯖꯤꯛ ꯈꯜꯂꯦꯁꯦ
ꯀꯔꯤꯕ
ꯃꯥꯔꯛꯇꯣ ꯃꯥꯔꯛ ꯌꯥꯝ ꯐꯪꯕ ꯐꯪꯗꯕ ꯄꯥꯁ ꯇꯧꯕꯗꯣ ꯑꯗꯨ ꯑꯗꯨꯗꯅꯦꯕ ꯑꯩꯅ ꯍꯧꯖꯤꯛ ꯈꯜꯂꯤꯁꯦ
ꯑꯗꯨꯨꯅꯦ ꯑꯗꯨꯕꯨꯗꯤ ꯃꯤ ꯃꯌꯥꯝꯁꯨ ꯌꯥꯎꯈꯤ ꯑꯩꯈꯣꯏꯒꯤꯗ
ꯎꯝ ꯍꯟꯗꯛ ꯐꯣꯔꯠ ꯁꯦꯃꯦꯁꯇꯗꯤ ꯎꯝ ꯊꯔꯠ ꯁꯦꯃꯤꯁꯇꯔꯁꯨ ꯕꯦꯛ ꯆꯥꯅꯕ ꯌꯥꯎꯋꯦ ꯑꯩꯗꯤ ꯀꯤꯖꯔꯕꯅꯦ ꯑꯩ ꯅꯣꯏꯁꯨ ꯍꯥꯏꯔꯝꯃꯤꯗꯅ
ꯍꯣꯏ ꯆꯍꯤ ꯑꯃꯅꯦ ꯃꯥꯡꯗꯣꯏꯁꯦ
ꯍꯥꯏꯔꯝꯃꯤꯅꯦ ꯑꯩ ꯅꯣꯏꯗ ꯑꯗꯨꯗꯨꯒ ꯌꯥꯝꯅ ꯍꯥꯏꯗꯤ ꯏꯃꯥꯏ ꯑꯗꯨ ꯍꯥꯏꯗꯣꯛꯀꯣ ꯅꯨꯃꯤꯠꯇꯣ
ꯎꯝ
ꯀꯩꯅꯣꯝꯅꯤ ꯑꯗꯨꯁꯨ ꯐꯖꯅ ꯑꯣꯐꯤꯁꯦꯜ ꯅꯣꯇꯤꯁ ꯊꯣꯛꯇꯦ ꯃꯤꯅ ꯁ꯭ꯀ꯭ꯔꯤꯟꯁꯣꯠ ꯂꯧꯔꯒ ꯊꯥꯔꯛꯑꯦ ꯍꯥꯏꯥꯗꯣꯛꯀꯗꯕ ꯃꯤ ꯑꯣꯐ ꯏꯁꯄꯤꯤꯁꯦꯜ ꯑꯣꯐꯤꯁꯀꯤ ꯅꯨꯄꯥꯗꯣ ꯑꯗꯨꯗ ꯏꯁꯀ꯭ꯔꯤꯟ ꯁꯣꯠ ꯂꯧꯔꯒ ꯊꯥꯔꯛꯑꯦ
ꯀꯔꯤꯅꯣ ꯑꯗꯣ ꯍꯟꯗꯛ ꯏꯔꯥꯡ
ꯑꯦꯛꯖꯥꯝ ꯍꯥꯏꯗꯣꯛꯑꯕꯣ ꯍꯥꯏꯔ ꯍꯣ ꯍꯣ ꯍꯣꯏ ꯑꯗꯨ ꯇꯧꯔꯝꯗꯥꯏꯗ ꯍꯥꯏꯗꯣꯛꯈꯤꯕꯅꯦꯕ ꯑꯗꯨꯗꯨꯒꯤ
ꯍꯧꯖꯤꯛ ꯍꯧꯖꯤꯛ ꯏꯔꯥꯡꯗ ꯀꯔꯤꯒꯤꯅꯣꯕ ꯕꯤꯁꯤꯒꯤꯗꯣ
ꯏꯔꯥꯡ ꯕꯤꯁꯤꯒꯤ ꯑꯣ ꯍꯣꯏ ꯑꯩꯁꯦ ꯑꯦ ꯕ꯭ꯂꯣꯛꯇ ꯆꯠꯂꯨꯕꯅꯦ ꯑꯗꯨꯗꯨꯒ ꯑꯦꯕ꯭ꯂꯣꯛ ꯂꯣꯜꯍꯧꯋꯦ ꯑꯩ ꯔꯦꯖꯤꯁꯇ꯭ꯔꯦꯁꯟ ꯂꯧꯗꯔ꯭ꯤꯕꯅꯦ ꯑꯗꯨ ꯂꯧꯕ ꯆꯠ ꯐ
ꯅꯠꯇꯦꯕ ꯃꯣꯏꯅ ꯍꯥꯞꯅꯤꯡꯉꯤ ꯃꯤꯁꯤꯅ ꯀꯅꯥꯅꯣ ꯑꯣꯏꯒꯗ
ꯑꯍꯣꯏ ꯑꯗꯨꯗꯣ ꯑꯦꯝ ꯌꯨꯅ ꯑꯦꯝꯌꯨꯅ ꯀꯥꯏ ꯍꯥꯏꯕ꯭ꯔꯥ ꯀꯩꯅꯣꯝ ꯍꯥꯏꯌꯦ ꯃꯣꯏ ꯀꯣꯔꯠꯇ ꯇꯧꯅꯕꯗ ꯑꯦꯝ ꯌꯨꯅ ꯀꯥꯏ ꯍꯥꯏꯕ ꯅꯍꯥꯟ ꯈꯪꯗꯦ ꯑꯩꯈꯣꯏ ꯑꯣꯖꯥ ꯀꯣ ꯑꯦꯝ ꯌꯨꯒ ꯀꯩꯅꯣꯒ ꯇꯧꯅꯕꯗꯣ ꯀꯣꯔꯠꯇ ꯑꯦꯝ ꯌꯨꯅ ꯀꯥꯔꯦꯅ ꯍꯥꯏꯅꯦꯒ ꯇꯧꯔꯒ ꯋꯥꯔꯤ ꯁꯥꯟꯅꯍꯧꯋꯦꯕ ꯑꯗꯨꯗꯨꯔꯗꯤ ꯈꯪꯗꯦꯕ ꯃꯅꯤꯄꯨꯔ ꯌꯨꯅꯤꯚꯔꯁꯤꯇꯤꯅ ꯀꯥꯏꯌꯦꯅ ꯍꯥꯏ ꯈꯪꯗꯦ ꯕꯤ ꯁꯤ ꯗꯣ ꯈ꯭ꯋꯥꯏꯗꯒꯤ ꯀꯨꯏꯅ ꯂꯩꯔꯛꯄ ꯃꯤꯅ ꯑꯣꯏꯒꯗꯕꯅꯤ ꯍꯥꯏꯗꯅ ꯑꯗꯨꯝ ꯃꯣꯏꯅ ꯄꯤꯔꯤꯗꯨ ꯈ꯭ꯋꯥꯏꯗꯒꯤ ꯀꯨꯏꯅ ꯑꯣꯏꯔꯛꯇꯕ ꯃꯤ ꯑꯣꯏ ꯃꯥꯜꯂꯦꯕ ꯑꯩꯁꯨ ꯈꯪꯗꯦ ꯐꯖꯅ
ꯑꯩꯁꯨ ꯐꯖꯅ ꯈꯪꯗꯦ ꯍꯥꯏꯕ
ꯑꯗꯣ ꯈ꯭ꯋꯥꯏꯗꯒꯤ ꯀꯨꯏꯅ ꯂꯩꯔ ꯍꯣꯏ ꯃꯤꯗꯨꯒꯤ ꯁꯦꯀꯦꯟ ꯁꯨꯕꯗ ꯑꯩꯈꯣꯏ ꯑꯣꯖꯥ ꯂꯩꯌꯦꯕ ꯑꯗꯣ ꯃꯥꯗꯤ ꯔꯤꯇꯥꯌꯔ ꯆꯠꯈ꯭ꯔꯦ
ꯃꯥ ꯍꯩꯃ
ꯃꯥ ꯁꯦꯀꯦꯟꯗ ꯂꯩꯔꯤꯅꯤ ꯐꯥꯔꯁꯇ ꯅꯨꯄꯥ ꯑꯃ ꯄꯨꯔꯝꯃꯅꯤꯗꯅ ꯑꯗꯨ ꯃꯇꯨꯡꯗ ꯂꯩꯕ ꯃꯤꯗꯨ ꯃꯥ ꯑꯣꯏꯌꯦꯕ ꯑꯗꯣ ꯃꯥꯗꯤ ꯔꯤꯇꯥꯌꯔ ꯆꯠꯈ꯭ꯔꯦ
ꯍꯧꯖꯤꯛ ꯑꯃ ꯅꯨꯄꯤ ꯑꯃꯅ ꯑꯣꯏꯗꯨꯗꯤ
ꯈꯪꯗꯤꯌꯦ ꯍꯧꯖꯤꯛꯇꯤ ꯀꯥꯟꯅ ꯑꯣꯏꯕꯅꯣ ꯑꯗꯣ ꯃꯥꯏ ꯃꯆꯥꯅꯨꯄꯥꯥꯁꯨ ꯍꯟꯗꯛ ꯑꯦꯝ ꯌꯨꯗ ꯌꯥꯎꯔꯛꯑꯦ ꯏꯀꯣꯅꯣꯃꯤꯛꯁꯇ ꯈꯜꯂꯛꯑꯦ ꯃꯣꯏ ꯃꯆꯥꯅꯨꯄꯥ ꯑꯦꯁꯤꯁꯇꯦꯟ ꯄ꯭ꯔꯣꯐꯦꯁꯔ ꯎ ꯅꯩꯔꯦ
ꯃꯩ ꯃꯔꯤ ꯃꯔꯥꯡ ꯀꯩꯀꯥ ꯂꯩꯅꯕꯒꯤꯅꯦ ꯍꯥꯏꯕ ꯇꯥꯛ ꯂꯥꯎ ꯍꯥꯞꯕ ꯉꯝꯃꯤꯁꯦ
ꯃꯅꯤ
ꯅꯠꯇ꯭ꯔꯗꯤ ꯍꯧꯖꯤꯛꯀꯥꯟ ꯍꯧꯖꯤꯛꯀꯥꯟ ꯆꯪꯕꯗ ꯀꯔꯣꯔ ꯀꯔꯣꯔ ꯅꯌꯦ
ꯃꯥꯅꯦꯃꯦ ꯃꯥꯅꯦ
ꯍꯣꯏ ꯏꯃ ꯇꯥꯕꯗ ꯇꯥꯕꯗ ꯀꯤꯖꯗ꯭ꯔꯣ
ꯃꯅꯤ ꯄꯨꯜꯒꯤꯅꯤꯕꯣ ꯃꯅꯤꯄꯨꯔꯒꯤ ꯊꯕꯛꯇ ꯄꯩꯁꯥ ꯆꯪꯗꯕ ꯀꯩꯌꯥ ꯋꯤ ꯍꯂꯣ ꯑ ꯑꯣ ꯀꯌꯥꯝ ꯇꯥꯒꯦ ꯄꯩꯁꯥ ꯈꯛꯄꯗꯤ ꯌꯥꯔꯣꯏꯌꯦ ꯌꯥꯔꯣꯏꯌꯦ ꯄꯩꯁꯥ ꯂꯩꯔꯁꯨ ꯃꯤ ꯃꯔꯤ ꯃꯔꯥꯡ ꯂꯩ ꯇ꯭ꯔꯥꯗꯤ
ꯑꯗꯨꯅꯦ ꯍꯥꯏꯁꯦ ꯂꯩꯔꯦ ꯀꯥꯏꯟ ꯇꯥꯈꯠꯂ ꯂꯩꯕꯗꯣ ꯌꯥꯔꯣꯏ ꯍꯥꯏꯕ ꯃꯔꯤ ꯃꯔꯥꯡ ꯁꯝꯖꯒꯦꯅ ꯑꯝꯇ ꯁꯝꯖꯗꯣꯏꯅꯦ ꯍꯥꯏꯕ ꯑꯃꯨꯛ
ꯑꯗꯨꯅꯤ ꯑꯗꯨ ꯈꯛꯇꯅꯦ ꯅꯇꯔꯥꯅꯦ
ꯑꯗꯨꯅꯦ ꯑꯩꯈꯣꯏ ꯑꯣꯖꯥ ꯑꯅꯤ ꯑꯃꯥ ꯌꯥꯎꯔꯤꯌꯦ ꯍꯥꯏꯗꯤ ꯃꯣꯏ ꯄꯥꯛ ꯀꯩ ꯍꯥꯏꯅꯤ ꯇꯥꯛꯊꯣꯛꯄꯗꯁꯨ ꯌꯥꯝ ꯊꯤꯅ ꯍꯩꯕ ꯈꯣꯠꯄꯗꯣ ꯑꯣꯏꯗꯦꯕ ꯈꯪꯕ꯭ꯔꯥ ꯑꯗꯨꯒ ꯍꯧꯖꯤꯛꯁꯦ ꯑꯣꯏꯗꯣꯏ ꯅꯦꯝꯃꯤ ꯑꯣꯏꯗꯣꯏꯅꯦꯃꯤ
ꯎ ꯎꯝ
ꯑꯗꯨꯅꯤ ꯋꯥꯔꯤ ꯍꯥꯏꯕꯕ
ꯅꯨꯡꯉꯥꯏꯔꯤꯕ ꯃꯣꯏ
ꯑꯗꯨ ꯀꯃꯥꯏ ꯀꯃꯥꯏ ꯇꯧꯁꯦ ꯍꯥꯏꯅꯣ ꯁꯤ ꯃꯈꯥ ꯇꯥꯊꯔꯛꯑꯣ
ꯉꯥꯏꯈꯣ ꯃꯣꯏꯁꯦ ꯀꯩꯅꯣꯒꯤ ꯍꯩꯁ ꯑꯦꯁ ꯁꯤꯒꯤ ꯍꯟꯗꯛ ꯕꯣꯖꯝꯒ ꯀꯣꯁꯦꯝꯒ ꯍꯥꯏꯗꯣꯛꯄꯗꯣ ꯑ ꯏꯁꯀꯣꯂꯔꯁꯤꯞ ꯑꯦꯃꯥꯎꯟ ꯐꯪꯏꯅꯦ ꯃꯣꯏ ꯑꯦꯂꯤꯖꯤꯕꯜ ꯔꯦꯡ ꯑꯣꯐ ꯏꯁꯇꯨꯗꯦꯟꯠ ꯑꯥꯏꯠ ꯄꯣꯏꯟ ꯑꯩꯠꯇꯤ ꯊꯔ꯭ꯤꯗꯒꯤ ꯍꯧꯅ ꯐꯪꯃꯥꯜꯂꯦ
ꯎꯝ
ꯏꯁꯤꯡ ꯇꯔꯨꯕ ꯆꯍꯤꯗ ꯑꯗꯨꯒ ꯂꯤꯁꯤꯡ ꯇꯔ꯭ꯥꯏꯟꯊꯣꯏ ꯐꯪꯗꯦꯍꯦ ꯅꯠꯇꯦꯍꯦ ꯑꯩꯅ ꯍꯥꯏꯗꯤ ꯃꯣꯏꯒꯤ ꯍꯟꯗꯛꯀꯤ ꯍꯥꯏꯕꯅꯦ ꯅꯧꯅ ꯃꯅꯤꯄꯨꯔꯒꯤ ꯑꯣꯏꯅ
ꯂꯩꯕꯔꯣ ꯑꯗꯨꯃꯥꯏꯅꯒꯥ
ꯃꯅꯦ ꯍꯧꯖꯤꯛ ꯉꯁꯤ ꯍꯟꯗꯛ ꯊꯣꯛꯂꯛꯑꯦ ꯑꯩ ꯍꯧꯖꯤꯛ ꯎꯔꯤꯅꯦ ꯐꯦꯁꯕꯨꯛꯇ
ꯃꯥꯥꯥ ꯐꯩꯅꯦ
ꯑꯥꯏꯠ ꯄꯣꯏꯟ ꯑꯥꯏꯠꯇꯤ ꯊ꯭ꯔꯤꯗꯩ ꯂꯧꯋꯦꯌꯦ ꯁꯤꯁꯤꯄꯤꯌꯦ ꯈꯣꯏ ꯃꯇꯝꯇꯗꯤ ꯁꯤꯖꯤ ꯆꯍꯤꯗ ꯇꯨꯋꯦꯜꯐ ꯂꯣꯏꯕꯒꯤꯅꯥ ꯂꯤꯁꯤꯡ ꯇꯔ꯭ꯥꯏꯟꯊꯣꯏ ꯆꯍꯤꯗꯥ
ꯋꯥ ꯆꯍꯤ ꯑꯃ ꯃꯝꯗ
ꯆꯍꯤ ꯑꯃꯃꯝꯗ ꯍꯣꯏ ꯃꯣꯏ ꯆꯍꯤ ꯆꯍꯤ ꯀꯌꯥ ꯐꯪꯗꯣꯏꯅꯣ ꯐꯪꯗꯤꯌꯦ
꯭ꯒꯔꯦꯖꯨꯌꯦꯁꯟ ꯇꯝꯃꯛ ꯍꯣꯏꯃꯤ ꯑꯍꯨꯝ ꯅꯠꯇ꯭ꯔ ꯃꯔꯤ
ꯃꯊꯪ ꯒꯤꯗꯤ ꯑꯃꯨꯛ ꯊꯥꯕ ꯌꯥꯏꯗꯅꯀꯣ ꯃꯔꯀꯤꯡ ꯁꯨꯏꯁꯇꯤꯑꯣꯟ ꯆꯍꯤ ꯅꯤꯄꯥꯜ ꯀꯔꯤ ꯇꯥ ꯅꯤꯄꯥꯜ ꯅꯤꯄꯥꯜ
ꯑꯝ
ꯑꯩꯁꯦꯝ ꯆꯍꯤ ꯀꯌꯥ ꯐꯪꯗꯣꯏꯅꯣ ꯈꯡꯗꯦ
ꯈꯪꯗꯌꯦ ꯑꯩꯈꯣꯏꯒꯤ ꯑꯥ ꯃꯃꯥꯡ ꯍꯟꯗꯛꯀꯤ ꯃꯃꯥꯡꯒꯤ ꯕꯥꯠꯆ ꯍꯥꯏꯕ꯭ꯔꯥ
ꯎꯝ ꯎ
ꯑꯗꯨꯗꯨꯒ ꯑꯃꯨꯛ ꯎꯁꯟ-ꯎꯗꯥꯏ ꯀꯩꯀꯥ ꯊꯖꯟꯍꯥꯎꯗꯔ ꯅꯪ
ꯊꯥꯖꯜꯍꯧꯋꯦ ꯐꯪꯅꯤꯅ ꯊꯥꯖꯂꯅꯦ ꯑꯗꯨꯁꯨ ꯑꯥꯗꯣ ꯐꯪꯗꯦ ꯑꯗꯨ ꯂꯣꯏꯅꯃꯛ ꯑꯁ ꯊꯥꯃꯒꯤ ꯃꯤꯅ ꯂꯣꯏꯅꯃꯛ ꯃꯨꯠꯈꯔꯦ ꯍꯥꯏꯕꯅꯦ ꯑꯗꯣ ꯈꯪꯍꯧꯕ꯭ꯔꯗ ꯑꯁꯥꯝꯗꯒꯤ ꯃꯤꯅꯦ ꯈꯪꯕ꯭ꯔꯥ ꯂꯥꯏꯔꯤꯛ ꯁꯨꯛꯇꯝ ꯇꯝꯗꯕ ꯃꯤꯅꯅꯦ ꯃꯣꯏ ꯑ ꯀꯤꯜꯂꯦꯁ ꯖꯥꯠꯅꯤ ꯍꯥꯏꯗꯤ ꯃꯃꯤꯡꯁ ꯃꯃꯤꯡ ꯁꯨꯡꯂꯩ ꯂꯩꯇꯕ ꯀꯤꯜꯂꯦꯒ
ꯑꯝ
ꯑꯝ ꯑꯗꯨꯗꯨꯅ ꯂꯥꯏꯅ ꯂꯧꯊꯣꯛꯈ꯭ꯔꯦ ꯍꯥꯏꯕꯅꯦꯕ ꯑꯗꯨꯗꯨꯒꯤꯅꯦ ꯑꯩꯈꯣꯏ ꯃꯇꯥꯡ ꯐꯪꯍꯧꯗꯣꯏꯗꯣ ꯑꯩꯈꯣꯏꯒꯤ ꯃꯇꯨꯡꯗ ꯂꯥꯛꯄꯗꯅꯦ ꯑꯩꯈꯣꯏꯒꯤ ꯃꯇꯨꯡꯒꯤ ꯃꯠ ꯇꯨꯡꯗꯅꯦ ꯑꯣ ꯐꯥꯔꯁ ꯗꯤꯕꯤꯖꯟ ꯐꯧꯗꯅꯦ ꯍꯥꯏꯗꯤ ꯐꯥꯔꯁ ꯗꯤꯕꯤꯖꯟꯗ ꯁꯤꯛꯇꯤ ꯂꯩꯗꯅꯀꯣ ꯑꯗꯨ ꯐꯥꯎꯕꯗ ꯑꯗꯨꯝ ꯐꯪꯉꯦ ꯍꯥꯏꯌꯦꯕ ꯑꯗꯨ ꯃꯣꯏ ꯃꯇꯝꯗꯅ ꯍꯦꯟꯅ ꯄꯩꯁꯥ ꯍꯦꯟꯒꯠꯈ꯭ꯔꯕꯅꯦꯕ ꯆꯍꯤꯗ ꯁꯚꯦꯟꯇꯤ ꯌꯧꯈ꯭ꯔꯕꯅꯦꯕ ꯐꯪꯉꯦ ꯍꯥꯏꯕꯅꯦꯕ ꯑꯗ ꯏꯔꯥꯡꯁꯨ ꯏꯔꯥꯡꯁꯨ ꯇꯧꯔꯤꯗꯅ ꯃꯣꯏ ꯃꯇꯝꯗ ꯇ꯭ꯋꯦꯟꯇꯤ- ꯇ꯭ꯋꯦꯟꯇꯤ ꯊ꯭ꯔꯤꯒꯤ ꯃꯇꯝꯒꯤꯗꯣ ꯇ꯭ꯋꯦꯟꯇꯤ ꯇ꯭ꯋꯦꯟꯇꯤ ꯊ꯭ꯔꯤ ꯇꯨ ꯑꯗꯨꯏꯗꯨꯗ ꯌꯥꯝ ꯐꯪꯅꯩ ꯍꯥꯏꯌꯦꯕ
ꯍꯩꯃ ꯑꯩꯈꯣꯏꯅ ꯗꯥꯎ ꯌꯥꯗꯕ
ꯑꯩꯈꯣꯏꯒꯤꯗꯤ ꯑꯩꯈꯣꯏꯗꯥꯎ ꯑꯩꯈꯣꯏꯗꯤ ꯗꯥꯎ ꯌꯥꯗꯕꯅꯤ
ꯃꯥꯅꯦ ꯍꯥꯏꯕ ꯑꯗꯨ ꯃꯃꯥꯡ ꯑꯩꯈꯣꯏꯅ ꯅꯍꯥ ꯑꯩꯅ ꯅꯍꯥꯃꯨꯛ ꯊꯥꯖꯤꯟꯕꯩ ꯆꯠꯂꯨꯕꯗꯣ ꯖꯦꯔꯣꯛꯁꯀꯤ ꯃꯐꯝꯗ ꯑꯩꯈꯣꯏ ꯐꯪ ꯃꯥꯁꯇꯔꯒꯤꯗ ꯑꯗꯨꯗ ꯑꯗꯨꯒꯤꯗꯣ ꯃꯤ ꯁꯦꯀꯦꯟ ꯗꯤꯚꯤꯖꯟ ꯌꯥꯎꯅ ꯐꯪꯅꯩ ꯍꯥꯏꯉꯣ
ꯐꯪꯉꯦ ꯐꯪꯉꯦ ꯐꯪꯕꯅꯦꯃꯤ ꯑꯗꯨꯅꯦ ꯑꯩꯅ ꯍꯥꯏꯗꯣ ꯃꯅꯤꯄꯨꯔꯒꯤ ꯏꯔꯥꯡꯅꯒ ꯇꯧꯕꯒꯤ ꯍꯦꯟꯅ ꯑꯃꯨꯛ ꯍꯟꯗꯛꯅ ꯍꯦꯟꯅ ꯐꯪꯉꯦ ꯍꯥꯏꯕꯅꯦꯕ ꯑꯩꯈꯣꯏꯗꯕꯨ ꯄꯥꯏꯂꯩ
ꯀꯔꯤ ꯗꯥꯎꯅꯣ ꯁꯤꯗꯤ
ꯎꯝ ꯏꯁꯄꯦꯁ ꯀꯩꯗꯥꯎ ꯍꯥꯏꯗꯣꯏꯅꯣ
ꯁꯤꯒꯤ ꯐꯣꯟꯁꯦ ꯃꯉꯥ ꯃꯉꯥꯔꯛ ꯇꯧꯔꯛꯇꯣꯏꯅꯤꯀꯣ ꯃꯤꯅꯤꯠ ꯇꯔꯥꯅꯤꯊꯣꯏ ꯇꯔꯥꯅꯤꯊꯣꯏ ꯑꯗꯨ ꯁꯤ ꯃꯁꯥ ꯃꯊꯟꯗ ꯗꯤꯁꯀꯅꯦꯛ ꯇꯧꯒꯤꯗꯣꯏꯅꯦꯕ ꯑꯗꯨ
ꯀꯥꯏꯗ ꯌꯧꯕꯒ ꯑꯣ ꯑꯣ ꯗꯤꯁꯀꯅꯦꯛ ꯇꯧꯔꯤꯀꯥꯟꯗ ꯑꯩ ꯂꯥꯏꯗꯨꯛ ꯊꯥꯎꯒꯦ ꯂꯥꯏꯗꯨꯛ ꯑꯝ ꯊꯥꯍꯧꯒꯦꯕ ꯑꯗꯨꯅꯤ ꯀꯨꯏꯔꯣꯏ ꯃꯤꯅꯤꯠ ꯑꯝꯇꯪꯅꯤ ꯋꯥꯏꯇꯩ ꯊꯣꯛꯈ꯭ꯔꯕꯅꯦꯕ ꯑꯩꯅ ꯍꯥꯟꯅ ꯇꯩꯊꯣꯛꯑꯒ ꯂꯣꯏ ꯊꯝꯍꯧꯔꯕꯅꯦꯕ
ꯑꯗꯨꯗꯤ ꯅꯪ ꯀꯩꯅꯣꯝ ꯊꯥꯔꯛꯑꯝꯃꯣ ꯑꯩꯉꯣꯟꯗ ꯃꯦꯁꯦꯖꯇ
ꯍꯥꯏꯔꯛꯀꯦ ꯃꯤ ꯑꯃ ꯅꯪꯅ ꯃꯤ ꯑꯅꯤ ꯂꯩꯔꯀꯥꯟꯗ ꯑꯗꯨꯝ ꯇꯧꯔꯁꯨ ꯀꯦꯝ ꯀꯥꯏꯗꯦ
ꯌꯥꯏꯌꯦ ꯌꯥꯏ ꯑꯣꯀꯦ ꯅꯪ ꯑꯉꯥꯡꯅ ꯀꯧꯔꯤꯗꯨꯁꯨ ꯀꯩꯅꯣ ꯑꯝꯇ ꯍꯥꯡꯕꯤꯒꯣ ꯑꯣ ꯅꯠꯇꯦ ꯅꯪꯉꯣꯟꯗ ꯍꯥꯟꯅ ꯀꯧꯔꯝꯃꯤꯗꯣ
ꯑꯩꯉꯣꯟ ꯀꯧꯔꯝꯕ꯭ꯔꯅꯦ ꯀꯧꯔꯝ ꯀꯧꯔꯝꯕ ꯑꯩ ꯇꯥꯗꯤꯌꯦ
ꯅꯠꯇꯦ ꯅꯪ ꯅꯪꯅ ꯀꯧꯔꯛꯀꯅꯣ ꯆꯤꯆꯦ ꯇꯧꯔꯛꯄꯗꯣ
ꯑꯣ ꯑꯣ ꯑꯣ ꯅꯠꯇꯦ ꯍꯨꯏ ꯇꯧꯅꯕꯩꯅꯤ ꯑꯩ ꯍꯧꯖꯤꯛ ꯀꯧꯔꯛꯈꯤꯅꯣ ꯍꯥꯏꯕꯗꯣ ꯎꯝ
ꯑꯣ ꯑꯗꯨ ꯁꯤ ꯍꯧꯖꯤꯛ ꯃꯤꯅꯤꯠ ꯀꯌꯥ ꯁꯨꯒ꯭ꯔꯒꯦ
ꯏꯂꯥꯕꯦꯟ ꯏꯂꯥꯕꯦꯟ ꯏꯂꯥꯕꯦꯟ ꯁꯨꯔꯦ ꯏꯂꯥꯕꯦꯟ
ꯑꯗꯨꯗꯤ ꯇꯠꯈ꯭ꯔ ꯅꯤꯌꯦ ꯆꯕꯦꯡ ꯆꯕꯦꯡ ꯉꯥꯡꯉꯣꯃꯤ ꯏꯕꯦꯝꯃ ꯁꯤ ꯒꯦꯞ ꯂꯩꯕꯗ
ꯀꯔꯤ ꯉꯥꯡꯅꯣ ꯍꯥꯏꯕꯅꯣ ꯔꯤ ꯉꯥꯡꯉꯣ ꯍꯥꯏꯕꯗꯣ ꯑꯃꯗꯣ ꯑꯩꯅ ꯍꯥꯏ ꯗꯤ ꯑꯩ ꯑꯃꯗꯣ ꯌꯥꯝ ꯅꯣꯛꯅꯤꯡꯉꯦ ꯃꯥ ꯃꯅꯤꯄꯨꯔꯤ ꯂꯣꯟꯙꯔꯤꯗꯣ ꯌꯥꯝ ꯅꯣꯛꯅꯤꯡꯉꯦ ꯑꯩꯀꯣ ꯂꯩꯔꯝꯃꯤꯕ ꯐꯤꯕꯝꯗꯨꯒ ꯏꯀꯥꯢꯔꯤꯕ ꯁꯨꯔꯄꯤꯀꯥ ꯃꯅꯤ ꯃꯅꯥ ꯅꯌꯦꯡꯉꯨꯅꯦ ꯄꯣꯞꯀꯤ ꯂꯝꯕꯤꯁꯤꯗ ꯑꯩꯕꯨ ꯈꯣꯡꯗꯥꯕꯤꯍꯂꯑꯕꯅꯤ ꯃꯥꯅ ꯑꯗꯨꯒ ꯃꯅꯤꯄꯨꯔꯤ ꯋꯥꯔꯤ ꯇꯥꯔ ꯂꯩꯈ꯭ꯔꯦ ꯃꯥ ꯃꯥ ꯃꯅꯤꯄꯨꯔꯤ ꯋꯥꯔꯤ ꯇꯥꯔ ꯂꯩꯈ꯭ꯔꯦ ꯑꯩ ꯈꯪꯗꯦ ꯃꯥ ꯍꯧꯖꯤꯛ ꯃꯅꯤꯄꯨꯔꯤ ꯋꯥꯏ ꯇꯥ ꯂꯩ ꯍꯥꯏ
ꯍꯅꯨꯕꯤꯅꯦ ꯑꯣꯜꯂꯤꯗꯣ
ꯀꯩꯅꯣꯝ ꯅꯤꯀꯣ
ꯀꯩꯅꯣ ꯃꯥ ꯍꯅꯨꯕꯤꯅꯦ
ꯄꯨꯔꯥ ꯀꯩꯅꯣꯝ ꯑꯣꯟꯒꯔꯦ ꯑꯩ ꯉꯁꯤ ꯀꯣꯂꯦꯖ ꯆꯠꯇ꯭ꯔꯦ ꯀꯂ꯭ꯥꯁꯇꯣ ꯈꯪꯕ꯭ꯔ ꯇꯨꯋꯦꯜꯐ ꯊꯥꯔꯇꯤꯗ ꯇꯧꯅꯤ ꯍꯥꯏꯔꯝꯃꯦ ꯑꯗꯨꯗꯨꯒꯅꯦ ꯇ꯭ꯋꯦꯜꯐ ꯇꯥꯔꯦꯅꯦ ꯀꯛꯇꯦꯅꯦ ꯇ꯭ꯋꯦꯜꯐ ꯀꯩꯅꯣꯗ ꯇꯧꯔꯤꯕ ꯇ꯭ꯋꯦꯜꯞ ꯏꯂꯚꯦꯟ ꯊꯥꯔꯇꯤꯗ ꯇꯧꯔꯛꯏꯕ